ꯑꯣ
ꯍꯜꯂꯣ
ꯑꯣ ꯨꯗꯚ ꯨꯗ ꯑꯐꯇꯔꯅꯟ
ꯇꯥꯏ ꯀꯧꯕꯗ ꯑꯐꯇꯥꯔꯅꯅ ꯍꯧꯧꯁꯦ
ꯄꯨꯡ ꯑꯃ ꯄꯨꯡ ꯑꯃ ꯃꯈꯥꯏ ꯇꯥꯔꯦ
ꯎꯝ ꯅꯪꯒꯤ ꯇꯥꯔꯁꯨ ꯑꯩ ꯒꯤ ꯇꯥꯗ꯭ꯔꯤ
ꯑꯣꯏ ꯏꯁ ꯔꯦ
ꯂꯣꯏꯔꯦ ꯀ ꯔꯔꯤ ꯂꯣꯏꯔ ꯍꯥ
ꯑꯩꯩꯅ ꯨꯗ ꯑꯐꯇꯔꯅꯨꯟ ꯍꯣꯏ ꯍꯥꯏꯌꯣ
ꯏꯊꯟꯗ ꯍꯥꯏꯔꯒ ꯆꯠꯂꯣ ꯑꯩꯗꯤ ꯍꯥꯏꯅꯤꯡꯗꯦ ꯁꯤꯒꯨꯝꯕ
ꯐꯔꯤ
ꯑꯩꯗꯤ ꯏꯪꯂꯤꯁ ꯏꯪꯂꯤꯁ ꯉꯥꯡꯕ ꯍꯩꯇꯦ ꯄꯥꯝꯃꯤꯅꯦ
ꯊꯝꯃꯤꯅꯦ ꯀꯅꯥ ꯀꯅꯥ ꯂꯩꯅꯣ
ꯅꯪꯒꯥ
ꯍ
ꯅꯪ
ꯀꯃꯩꯒꯁ
ꯄꯌꯥꯝꯝ ꯁꯔꯅ ꯏꯗꯤꯁꯤ ꯌꯥꯝ ꯍꯥꯞꯇ꯭ꯔꯦ ꯅꯤꯡꯕ ꯇꯥꯏꯕꯗꯤꯦ
ꯁꯛ ꯆꯥꯈ꯭ꯔꯕ꯭ꯔꯣ
ꯍꯧꯖꯤ ꯆꯥꯛꯆꯥꯥꯗ꯭ꯔꯗꯤ ꯀꯔꯝ ꯀꯥꯟ ꯆꯥꯗꯣꯏꯕ
ꯎ ꯀꯩꯅ ꯁꯖꯒ
ꯁꯥ ꯉꯥ ꯍꯨꯏ ꯍꯧꯗꯣꯡ ꯂꯣꯏ ꯆꯥꯔꯦ
ꯏ ꯂꯩꯦꯁꯕꯤ ꯃꯗꯦꯗ
ꯍ ꯍ ꯂꯩꯁꯥꯕꯤꯅꯕꯨ ꯆꯥꯕ ꯌꯥꯗꯦ ꯍꯥꯏꯕ꯭ꯔꯥ ꯁꯤꯇꯨ ꯀꯟꯗꯣ
ꯂꯩ ꯁꯃꯤꯤꯃꯟꯗꯤꯗ
ꯁꯕꯤꯅ ꯇꯦ ꯃꯥꯅꯦ ꯏ ꯆꯥꯅꯤ ꯍꯨꯝ ꯁꯨꯔ ꯏꯆꯥ ꯑꯍꯨꯝ ꯁꯨꯔꯦ
ꯑ ꯆꯥꯏ ꯃꯤ ꯍꯥꯏꯔꯛꯑꯣ ꯑꯗꯨꯗꯤ ꯆꯍꯤ ꯀꯌꯥ ꯀꯌꯥꯔꯣ
ꯑꯁ ꯇꯥꯒꯤ ꯃꯤꯡ ꯍꯥꯏꯕ ꯌꯥꯗꯦ ꯀꯔꯤꯅꯣ ꯈꯪꯗꯦ
ꯆꯥꯏꯅ ꯆꯥꯏꯌꯦ ꯆꯍꯤ ꯍꯥꯡꯕꯗꯨ ꯏ
ꯑꯩ ꯆꯁꯤ ꯍꯔꯣ ꯑꯃ ꯑꯅꯤ ꯑꯍꯨꯝ ꯃꯔꯤ ꯇꯨꯋꯗ
ꯎ
ꯀꯩꯗꯧꯔꯤꯔꯣ ꯅꯪ ꯆꯠꯂꯤꯔꯣ
ꯑꯧ ꯀꯩꯅꯣꯝꯃ ꯈ꯭ꯋꯥꯏ ꯂꯥꯎꯕ ꯆꯠꯂꯤꯕ
ꯍꯣꯏ
ꯍꯅꯤꯕꯤꯗꯣ
ꯑꯁ ꯁꯤꯅꯤ ꯍꯦ ꯁꯤꯛꯒ ꯁꯤꯛꯄꯤ ꯏ ꯗꯦ
ꯑꯦ ꯆꯦꯂꯣꯏ ꯅꯪꯒ ꯃꯤ ꯅꯪꯒ ꯋꯥꯔꯤ ꯁꯥꯕꯕꯁꯤ ꯀꯩꯅ ꯆꯦꯜꯂꯣꯏꯀꯣ
ꯎꯝ ꯁꯤꯒꯗꯤ ꯕꯦꯔꯥ ꯀꯥꯅꯤꯍꯦ ꯃꯥꯏꯁꯤꯡꯗꯣ
ꯆꯄꯤꯔꯣꯏ ꯅꯪꯒ ꯋꯥꯔꯤ ꯁꯥꯔꯤꯉꯥꯏꯗꯤ
ꯂꯧꯕꯗꯤ ꯍꯥꯏꯕ꯭ꯔꯣ
ꯍꯌꯦꯩꯅ ꯍꯅꯤꯕꯤꯗꯣ ꯆꯥꯅꯤꯡꯗꯕ꯭ꯔꯣ ꯆꯥꯅꯤꯡꯕ꯭ꯔꯣ
ꯆꯥꯅꯤꯡꯗꯦ ꯑꯩꯗꯤ
ꯎꯝ ꯍꯥꯎ ꯑꯩꯁ ꯌꯥꯥꯅꯤꯡꯉꯤꯕ ꯅꯪ
ꯎꯝ ꯍꯥꯎꯗꯕ ꯈꯛꯇꯅꯦ ꯑꯩꯅ ꯆꯥꯅꯤꯡꯕ
ꯎꯝ ꯍꯧꯒ ꯀꯗ ꯆꯔ ꯎꯝ ꯈꯪꯉꯤ ꯈꯪꯉꯤ
ꯎꯝ ꯀꯩ ꯉꯥꯡ ꯀꯥꯔꯦ
ꯉꯁꯤꯁꯦ ꯁꯧꯒ꯭ꯔꯤ
ꯁꯤ ꯁꯧꯔꯤꯁ ꯆꯕ꯭ꯔꯣ ꯅꯣꯏ ꯆꯣ
ꯌꯦꯦ ꯆꯅ ꯑꯗꯨ
ꯑꯩꯗꯤ ꯆꯥꯟꯅꯗꯕ꯭ꯔꯥ ꯈꯟꯅꯤꯅꯦ ꯅꯣꯏꯁꯨ ꯆꯥꯟꯅꯕ ꯑꯣꯏꯔꯝꯃꯦ
ꯍꯕꯅꯤꯒꯦꯅ
ꯁꯒꯔꯤꯗꯣ ꯍꯥꯎꯋꯏ ꯍꯥꯏꯕꯗ
ꯅꯪ ꯆꯥꯗꯦꯕ꯭ꯔꯣ
ꯇꯒ ꯁꯧ ꯁꯧꯒꯔꯤ ꯁꯥꯥꯖꯔꯦ ꯗꯀꯔꯤ ꯁꯥꯥꯗꯦ
ꯁꯧꯔꯤ ꯆꯥꯏ ꯑꯗꯨ ꯄꯥꯝꯗꯦ ꯍꯥꯏꯕꯅꯤ
ꯎꯝ ꯄꯝꯗꯈꯁꯨ ꯄꯝꯗꯗꯨ ꯀꯃꯗ
ꯎꯝ ꯍꯥꯎ ꯃꯗ ꯆꯔꯗꯤ
ꯄꯥꯝꯗ꯭ꯔꯁꯨ ꯆꯥꯕ ꯇꯥꯕꯅꯤ ꯂꯩꯇ꯭ꯔꯗꯤ
ꯃꯥꯅꯤ ꯃꯥꯅꯤ ꯆꯨꯝꯃꯤ
ꯁꯨꯝꯔꯝꯅꯤꯅꯁꯦ ꯑꯩꯅ ꯍꯥꯏꯕꯕꯨꯣ ꯀꯔꯤ ꯂꯥꯟꯗꯣꯏꯅꯣ
ꯍꯥꯗꯥꯏ ꯇ ꯀꯣ
ꯑꯁ ꯑꯩꯅ ꯍꯥꯏꯂꯝꯅꯤꯗ ꯆꯍꯤ
ꯆꯍꯤ ꯌꯥꯔꯣ ꯍꯥꯏꯔꯣ
ꯇ꯭ꯋꯦꯟꯇꯤ ꯊ꯭ꯔꯤ
ꯍ
ꯍꯟꯕ꯭ꯔꯣ
ꯉꯃꯤ ꯀꯔꯤꯁ ꯍꯠꯕ꯭ꯔꯣꯒ ꯍꯠꯕ꯭ꯔꯣꯒꯔꯤꯁꯤ
ꯍꯗꯦ ꯑ ꯆ ꯑꯗꯨ ꯑꯣꯏꯔꯗ ꯅꯪ ꯀ꯭ꯌꯥ
ꯑꯩꯅ ꯇ꯭ꯋꯦꯟꯇꯤ ꯐꯥꯏꯚ ꯔꯅꯤꯡ
ꯆꯈꯤꯇꯉꯅꯦ ꯈꯨꯟꯗ ꯂꯩꯕ꯭ꯔꯅ ꯈꯨꯟꯗ ꯑꯗꯨꯝ ꯂꯩꯕ꯭ꯔꯥ ꯑ ꯀꯩꯕ
ꯑꯩ ꯅꯍꯥꯟ ꯒꯨꯗ ꯐ꯭ꯔꯥꯏꯗꯦꯗꯒꯤ ꯌꯨꯝ ꯆꯠꯈꯤꯕꯗꯨ ꯑꯃꯨꯛ ꯇꯝꯄꯥꯛꯇ ꯂꯥꯛꯇ꯭ꯔꯤ
ꯎꯝ ꯂꯥꯛꯄꯅ ꯑꯗꯨꯝ ꯂꯩꯌꯣ ꯀꯣꯟꯖꯅ ꯂꯩꯕ ꯅꯨꯡꯉꯥꯏꯕꯅꯤ
ꯎꯝ ꯇꯝꯄꯥꯛꯇ ꯂꯥꯡꯅꯤꯡꯗ꯭ꯔꯦ ꯁꯤ ꯈꯨꯨꯗ ꯑꯗꯨꯝ ꯂꯩꯔꯒꯦꯅ
ꯎꯁꯤꯤꯅꯂ ꯅꯤꯡ ꯂ ꯄꯄ ꯐꯪꯗ꯭ꯔꯒ ꯆꯤꯟ ꯊꯤꯔꯒ ꯄꯖꯥꯅꯦ ꯏꯁꯋꯥꯜꯣ ꯆ
ꯁꯤꯒꯔ
ꯎꯝ ꯅꯪꯒꯤ ꯅꯦꯠꯋꯥꯛꯛꯇꯣ ꯑꯃ ꯃꯔ ꯃꯔꯥ ꯆꯞꯄꯦꯕ
ꯔꯤꯌꯥ
ꯍꯣꯏꯗꯦꯗ ꯅꯪꯅꯦ ꯋꯥꯥꯛꯁꯦ
ꯑꯣꯏꯌꯦ ꯅꯪꯒꯤꯅꯦ
ꯑꯃꯨꯛ ꯑꯣꯏꯔꯦ ꯉꯁꯥꯏ ꯑꯃꯨꯛ ꯑꯣꯏꯗꯦ ꯅꯦꯡ ꯃꯥꯡꯕꯨ ꯌꯧꯔꯝꯅꯦ ꯑꯩꯒꯤꯁꯨ ꯐꯥꯏꯚ ꯖꯤꯅꯦ ꯄꯥꯡꯉꯤꯁꯦ ꯌꯥꯗꯦ ꯑꯩꯒꯤꯗꯤ ꯁꯤꯛꯁ ꯖꯤꯅꯦ ꯐꯥꯡꯉꯤꯁꯦ ꯀꯅꯥ ꯀꯅꯥ ꯆꯕ꯭ꯔꯣ ꯔꯤꯍꯥꯏꯕꯥ
ꯑꯁ ꯌꯥꯗꯦꯗꯅꯒꯤ ꯅꯦꯇ ꯋꯥꯛ ꯇꯥꯗꯦ
ꯑꯩꯗꯤ ꯇꯥꯏꯌꯦ ꯀꯔꯤꯏꯁ
ꯇꯌꯦ ꯑꯃꯨꯛ
ꯑꯩꯅ ꯑꯩꯒꯤ ꯈꯨꯟꯖꯦ ꯇꯏ
ꯇꯥꯏ ꯑꯃꯣ ꯃꯖꯀ ꯇꯤ
ꯎꯝ
ꯏꯃꯅꯥꯕꯨꯅꯟꯅꯕꯤꯅ ꯄꯤꯕꯅꯦ ꯑꯩꯅ ꯅꯤꯕ ꯔꯤꯍꯥꯏꯕꯥ ꯑꯁꯀ꯭ꯔꯤꯅꯤ ꯅꯝꯕꯔꯗꯣ ꯅꯪꯒꯤ ꯅꯝꯕꯔꯁꯦ ꯏꯃꯥꯟꯅꯕꯤꯗ ꯂꯧꯕꯅꯦꯕ ꯈꯪꯕ꯭ꯔꯥ
ꯏꯃꯥꯅꯥꯕꯤ ꯍꯣꯔꯦꯅ ꯍꯥꯏꯕꯤꯒꯦ
ꯅꯪ ꯇꯥꯎꯕꯗꯤ ꯆꯠꯂꯦ